ꯍꯜꯂꯣ
ꯍꯜꯂꯣ
ꯥꯑꯎ ꯇꯥꯏꯅꯣ
ꯂꯥꯎ ꯏꯁꯄꯤꯀꯔ ꯊꯥꯏꯔꫭ
ꯂꯥꯎ ꯏꯁꯄꯤꯀꯔꯒ ꯊꯥꯕꯝ ꯌꯥꯎꯕ꯭ꯔꯅꯦ ꯁꯤꯕꯣ
ꯑꯣ ꯑꯩ ꯏꯀꯣ ꯆꯠꯄ꯭ꯔꯥ ꯀꯩꯅꯣꯝ ꯇꯧ
ꯂꯥꯎꯗꯁꯄꯤꯀꯔ ꯊꯥꯕꯝꯒ ꯌꯥꯎꯔꯝ ꯃꯣꯏꯗ
ꯊꯥꯗꯦ ꯏꯁꯀꯣ ꯆꯥꯛ ꯆꯥꯛ ꯆꯥꯔꯕꯣ
ꯆꯥꯗꯤ ꯆꯥꯛꯒ ꯊꯣꯡꯗ꯭ꯔꯤ ꯑꯃꯣ ꯑꯩ ꯀꯅꯥꯗ ꯆꯥꯗꯣꯏꯅꯣ ꯈꯪꯗꯦ
ꯆꯥꯛ ꯊꯣꯡꯗꯔꯤꯌꯦ
ꯎꯝ
ꯀꯩꯗꯧꯔꯤꯅꯣ
ꯍꯥꯥ
ꯑꯩ ꯌꯧꯕꯅꯦ ꯍꯥꯏꯕꯗꯣ ꯑꯗꯨ ꯏꯕ ꯇꯥꯕꯣꯔ
ꯀꯩꯗꯧꯔꯤꯒꯦ ꯇꯥꯏꯌꯦ
ꯇꯥꯗ꯭ꯔꯣ
ꯍꯥꯎ
ꯑꯣ ꯏꯕꯣꯍꯣꯏꯒꯤ ꯁꯣꯔꯥꯠꯀꯤꯗꯨꯒꯤ ꯏꯃꯥ ꯆꯪꯉꯛꯑꯝꯕꯅꯦ ꯑꯗꯨ ꯏꯃꯥꯅ ꯑꯣ ꯁꯣꯔꯥꯠꯇꯣ ꯑꯗꯨꯒꯤ ꯏꯃꯥ ꯆꯉꯛꯑꯝꯕꯅꯦꯕ ꯏꯃꯥꯅ ꯑꯩꯁꯨ ꯆꯠꯀꯗ꯭ꯔꯥ ꯃꯥꯁꯨ ꯆꯠꯀꯗ꯭ꯔꯥꯅ ꯍꯪꯉꯛꯑꯝꯕꯅꯦꯕ
ꯑꯣ ꯀꯩ ꯀꯩꯗꯧꯔꯤꯅꯣ ꯎ ꯎ ꯁꯨꯗ꯭ꯔꯕꯣ
ꯑꯩ ꯊꯕꯛ ꯆꯠꯇꯦ
ꯅꯠꯇꯦ ꯌꯨꯝꯗ ꯁꯨꯕꯗꯣ ꯁꯨꯗ꯭ꯔꯕꯣ
ꯌꯨꯝꯗ ꯁꯨꯕꯁꯨ ꯁꯨꯗꯦ ꯉꯔꯥꯡ ꯅꯪꯗ ꯅꯅꯥꯎꯒꯤ ꯅꯍꯥꯟ ꯎ ꯁꯨꯕꯩ ꯃꯍꯨꯠꯇ ꯌꯦꯡꯒꯣꯟꯑꯣꯏꯅ ꯁꯥꯕꯗꯣ ꯍꯧꯖꯤꯛꯈꯛ ꯄꯨꯈꯤꯕꯇ ꯉꯥꯏꯔꯤ
ꯌꯦ ꯌꯦ ꯌꯦꯡꯒꯣꯟ ꯁꯥꯕ ꯄꯩꯁꯥ ꯀꯌꯥ ꯐꯪꯉꯤꯕ꯫
ꯁꯨꯝ ꯁꯥꯔꯤꯃꯦꯍꯦ ꯄꯩꯁꯥꯒꯤ ꯅꯠꯇ
ꯎꯝ ꯁꯨꯝꯁꯥꯏꯅꯦ ꯎ ꯁꯨꯕ ꯎ ꯁꯨꯕꯁꯦ ꯀꯥꯟꯅꯕ꯭ꯔꯣ
ꯀꯥꯟꯅꯩ ꯎ ꯁꯨꯕꯕꯨ ꯀꯥꯟꯅꯗ꯭ꯔꯗꯤ ꯀꯩꯅꯣ ꯁꯨꯐꯝ ꯂꯩꯇꯕꯩ ꯁꯨꯗ꯭ꯔꯤꯅꯤ ꯑꯗꯨꯅ
ꯑꯦ ꯑ ꯎꯄꯨ ꯑꯃ ꯆꯟꯕꯁꯦ ꯎꯄꯨꯁꯦ ꯃꯉꯥ ꯊꯥꯡꯕꯤꯗꯣ ꯑꯗꯨ ꯀꯌꯥ ꯑꯣꯏ ꯎꯄꯨ ꯑꯃꯗ ꯃꯊꯛ ꯃꯈꯥ ꯇꯔꯥꯗꯣ
ꯑꯁꯨꯝꯃꯟꯂꯣ ꯀꯩꯅꯣ
ꯀꯌꯥ
ꯑꯁꯨꯨꯝꯃꯜꯂꯥ ꯅꯠꯇ꯭ꯔꯒ ꯎꯄꯨꯗꯨꯒꯤ ꯃꯃꯜꯂꯣ
ꯎꯄꯨꯗꯨꯒꯤ ꯃꯃꯜ
ꯎꯄꯨꯗꯨꯒꯤ ꯃꯃꯜꯗꯤ ꯂꯤꯁꯤꯡ ꯌꯥꯡꯈꯩ ꯌꯥꯡꯈꯩ ꯃꯉꯥ ꯍꯧꯖꯤꯛꯇꯤ ꯍꯦꯜꯂꯝꯃꯅꯤ
ꯑꯥ ꯑꯁꯨꯨꯝꯕꯟꯅ ꯀꯌꯥ ꯐꯪꯕ
ꯑꯁꯨꯨꯝꯃꯟꯗꯤ ꯑꯩꯈꯣꯏ ꯁ꯭ꯋꯥꯏꯗꯗꯤ ꯂꯨꯄꯥ ꯂꯤꯁꯤꯡ ꯇꯔꯥꯒ ꯅꯤꯊꯣꯏ ꯑꯣꯏꯔꯝꯒꯅꯤ ꯑꯗꯨꯒ ꯈꯔ ꯊꯕꯥꯜꯂꯣꯝꯗꯗꯤ ꯂꯤꯁꯤꯡ ꯇꯔꯥꯇꯔꯦꯠ
ꯑꯗꯨꯗꯤ ꯀꯥꯟꯅꯩꯀꯣ ꯎ ꯁꯨꯕꯕꯁꯤꯁꯨ
ꯀꯥꯟꯅꯩ
ꯍꯩ ꯍꯩꯕꯁꯦ ꯀꯥꯟꯅꯩꯕ
ꯎꯝ
ꯑꯗꯣ ꯌꯨꯝꯗ ꯁꯨꯕꯗꯤ ꯈꯨꯠꯁꯨ ꯈꯨꯠꯂꯥꯏ ꯇꯧꯔꯒ ꯌꯨꯝꯗ ꯌꯨꯝꯗ ꯁꯨꯕꯅꯤ ꯈꯤꯇꯪ ꯐꯪꯗꯕꯤꯗ ꯎꯗꯣ ꯈꯇꯪ ꯄꯨꯊꯣꯛꯑꯒ ꯁꯨꯕꯗꯣ ꯑꯗꯤ ꯄꯔꯣ ꯐꯤꯠꯁꯦ ꯑꯅꯤ ꯂꯥꯛꯇꯨꯏ
ꯌꯨꯝꯗ ꯁꯨꯕ ꯍꯥꯏꯁꯦ ꯑꯩꯈꯣꯏꯅ ꯏꯁꯥꯅ ꯎꯗꯣ ꯈꯥꯏꯖꯔꯣ ꯁꯨꯕ ꯅꯠꯇ꯭ꯔꯣ
ꯑꯥ
ꯑꯗꯨꯗꯤ ꯑ ꯈꯨꯠꯁꯨ ꯈꯨꯠꯂꯥꯏ ꯏꯁꯥꯒꯤ ꯑꯩꯈꯣꯏ ꯁꯤꯗ ꯂꯩꯖꯔꯒ ꯁꯨꯖꯕꯗꯨꯗꯤ ꯃꯤꯅ ꯂꯧꯈꯤꯗꯧ ꯈꯨꯠꯁꯨꯃꯟꯗꯨꯃ ꯂꯧꯔꯔꯣꯏ
ꯑꯥ
ꯄꯣꯠꯇꯨꯃ ꯌꯣꯟꯕꯒꯤ ꯄ꯭ꯔꯣꯐꯤꯠꯇꯨꯃꯁꯨ ꯃꯁꯨ ꯂꯩꯔꯦ ꯁꯦꯟꯗꯣꯡꯗꯨꯃꯁꯨ ꯂꯩꯔꯦ ꯑꯗꯒꯤ ꯏꯁꯥꯅ ꯁꯨꯖꯕꯗꯨꯒꯤ ꯃꯤꯁꯇ꯭ꯔꯤ ꯆꯥꯔꯖꯇꯣ ꯈꯨꯁꯨꯃꯟꯗꯨꯁꯨ ꯆꯠꯇꯔꯦ ꯗꯕꯜꯅꯦ ꯐꯪꯗꯣꯏꯁꯤꯅ ꯑꯩꯅ
ꯗꯕꯜ ꯑꯗꯣ ꯎꯄꯨ ꯑ ꯑꯃꯗ ꯗꯕꯜ ꯐꯪꯉꯗꯤ ꯂꯨꯍꯣꯡꯕꯒꯤ ꯁꯦꯠꯇꯣꯝꯗꯗꯤ ꯃꯌꯥꯝ ꯀꯥꯟꯅꯔꯅꯤꯅꯦ ꯑꯗꯨꯗꯤ
ꯎꯄꯨ ꯑꯃꯗ ꯗꯕꯜ ꯐꯪꯉꯗꯤ ꯂꯨꯍꯣꯡꯕꯩ ꯁꯦꯠꯇꯨ ꯑꯃ ꯁꯨꯔꯗꯤ ꯂꯨꯍꯣꯡꯕꯩ ꯁꯦꯠ ꯇꯝꯗ ꯃꯣꯏꯅ ꯂꯨꯄꯥ ꯂꯥꯈ ꯑꯃꯒꯤ ꯎ ꯈꯥꯏꯔꯒ ꯁꯨꯕꯗ ꯂꯨꯄꯥ ꯂꯥꯛ ꯑꯅꯤ ꯇꯥꯔꯕꯗ ꯂꯥꯛꯑ ꯑꯃ ꯃꯔꯐꯨꯗꯩꯅ ꯂꯥꯛ ꯑꯅꯤꯐꯧꯅꯦꯕ
ꯑꯥ
ꯑꯗꯨ ꯌꯣꯟꯗꯣꯏꯁꯦ ꯑꯗꯨꯏꯗ
ꯀꯌꯥꯃꯨꯛ ꯀꯥꯟꯅꯗꯣꯏꯕ
ꯑꯗꯨ ꯂꯥ ꯑꯃ ꯃꯈ ꯂꯥ ꯑꯃꯁꯨ ꯃꯔꯐꯨꯗꯨꯅ ꯂꯥꯛꯑꯅꯤ ꯑꯜꯂ ꯑꯗꯨꯃꯥꯏꯅ ꯌꯣꯟꯕꯁꯤꯗꯩꯗ ꯂꯨꯄꯥ ꯂꯥꯛ ꯑꯃ ꯎꯕ ꯍꯥꯏꯁꯦ ꯂꯤꯁꯤꯡ ꯍꯨꯝꯐꯨ ꯍꯨꯝꯗ꯭ꯔꯥꯃꯨꯛꯇꯒꯤꯅꯦꯕ ꯆꯪꯗꯣꯏꯁꯦ ꯃꯤꯁꯇ꯭ꯔꯤ ꯈꯨꯁꯨꯃꯟꯒ ꯀꯩꯒ ꯄꯨꯂꯞ ꯀꯝꯄ꯭ꯂꯤꯠ ꯔꯪ ꯄꯪꯂꯣꯏꯔꯛꯄ ꯀꯥꯟꯗ
ꯑꯥ
ꯂꯨꯄꯥ ꯀꯩꯅꯣꯃꯨꯛ ꯆꯪꯈꯔꯦ ꯈꯜꯂꯁꯦꯕ ꯂꯨꯄꯥ ꯂꯤꯁꯤꯡ ꯌꯥꯡꯈꯩ ꯍꯨꯝꯐꯨꯃꯨꯛ ꯆꯪꯈ꯭ꯔꯁꯨ
ꯎ ꯇꯪꯈꯥꯏ ꯇꯪꯈꯥꯏꯗꯤ ꯇꯪꯈꯥꯏ ꯀꯥꯟꯅꯩꯌꯦꯕ ꯑꯗꯨ ꯁꯤꯖꯟ ꯃꯇꯝꯗꯗꯤ ꯃꯤ ꯊꯝꯃ ꯊꯨꯕꯗꯗꯗꯤ ꯐꯔꯅꯤꯆꯔ ꯃꯄꯨꯁꯤꯗꯤ ꯄꯩꯁꯥ ꯌꯥꯝ ꯐꯪꯉꯝꯃꯅꯤ ꯑꯗꯨꯗꯤ
ꯁꯤꯖꯟ ꯃꯇꯝꯗꯗꯤ ꯃꯤ ꯊꯝꯃꯒ ꯁꯨꯕ ꯍꯥꯏꯁꯦ ꯁꯤꯖꯟ ꯃꯇꯝꯗꯗꯤ ꯅꯣꯡꯃꯗ ꯍꯞꯇꯥ ꯑꯝꯗ ꯄꯣꯠ ꯁꯦꯠ ꯑꯃꯃꯝꯈꯛ ꯄꯤꯔꯁꯨ ꯊꯥ ꯑꯝꯗ ꯄꯣꯠꯁꯦꯠ ꯃꯔꯤ ꯄꯤꯔꯗꯤ ꯅꯠꯇ꯭ꯔꯒ ꯊꯥ ꯑꯃ ꯊꯥ ꯈꯨꯗꯤꯡꯒꯤ ꯄꯤꯕ ꯃꯇꯝꯗ ꯆꯍꯤ ꯑꯃꯗ ꯂꯨꯄꯥ ꯊꯥ ꯑꯃꯃꯝ ꯄꯤꯕ ꯆꯍꯤ ꯑꯃꯗ ꯑꯣꯗꯔ ꯇꯔꯥꯅꯤꯊꯣꯏ ꯄꯤꯔꯦ ꯈꯜꯂꯁꯤꯅꯦ ꯑꯗꯨꯗꯤ ꯂꯤꯁꯤꯡ ꯌꯥꯡꯈꯩ ꯌꯥꯡꯈꯩꯈꯛ ꯂꯦꯝꯃꯁꯨ ꯂꯨꯄꯥ ꯂꯥꯛ ꯇꯔꯨꯛ ꯂꯦꯝꯗ꯭ꯔꯣ
ꯑꯥ
ꯆꯍꯤꯑꯝꯗ
ꯑ ꯆꯍꯤ
ꯆꯍꯤ ꯑꯃꯗ ꯂꯨꯄꯥ ꯂꯥꯛ ꯇꯔꯨꯛꯅꯤ ꯂꯦꯝꯗꯣꯏꯁꯦ
ꯑ ꯑꯗꯣ ꯃꯤꯒꯤ ꯑꯆꯧꯕꯒ ꯍꯥꯡꯗꯨꯗꯤ ꯃꯣꯏꯗꯤ ꯐꯖꯅ ꯀꯥꯟꯅꯔꯅꯤꯅꯦ ꯑ
ꯑꯥ ꯑꯗꯒꯤ ꯅꯣꯡꯃꯗ ꯄꯣꯠꯁꯦꯠ ꯑꯅꯤ ꯑꯍꯨꯝ ꯑꯅꯤ ꯑꯍꯨꯝ ꯄꯤꯛ ꯁꯤꯖꯟ ꯃꯇꯝꯗ ꯅꯣꯡꯃꯗ ꯄꯣꯠꯁꯦꯠ ꯑꯅꯤꯗ ꯇꯥꯗꯅ ꯄꯤꯔꯛꯄꯗꯣ ꯊꯥ ꯑꯃ ꯄꯤꯔꯛꯑꯝꯃꯗꯤ ꯂꯥꯛ ꯀꯌꯥꯅꯣ ꯐꯪꯉꯝꯗꯣꯏꯅꯣ ꯑꯗꯨꯅ ꯁꯨꯕ ꯃꯤꯅ ꯑꯇꯧꯕ ꯃꯤꯅ ꯀꯥꯟꯅꯗꯦ ꯀꯥꯟꯅꯗꯦ ꯍꯥꯏꯕꯅꯤ ꯀꯥꯟꯅꯗꯕ ꯄꯣꯠꯇꯨꯗ ꯃꯣꯏꯅ ꯁꯨꯝ ꯀꯔꯕꯥꯔ ꯇꯧꯔꯒ ꯂꯩꯕ ꯍꯧꯅꯗꯦ ꯀꯥꯟꯅꯕꯒꯤ ꯇꯣꯡꯕꯒꯤ ꯇꯧꯅꯔꯤꯃꯤ ꯀꯥꯟꯅꯗ꯭ꯔꯦ ꯁꯝꯅ ꯍꯥꯏꯔꯕꯗ ꯒꯥꯔꯤ ꯊꯧꯕ ꯃꯤꯗ ꯒꯥꯔꯤ ꯊꯧꯕꯁꯦ ꯀꯃꯥꯏꯅ ꯇꯧꯔꯤꯒꯦ ꯍꯪ ꯀꯥꯟꯗ ꯑꯁ ꯀꯥꯟꯅꯗ꯭ꯔꯦꯗ ꯍꯥꯏꯗꯣꯏꯅꯤ ꯑꯗꯨꯝꯒꯤ ꯀꯥꯟꯅꯗꯕ ꯄꯣꯠꯇꯨꯗꯤ ꯃꯣꯏꯗꯤ ꯌꯣꯟꯊꯣꯛꯑꯒꯗꯤ ꯒꯥꯔꯤꯗꯣ ꯌꯣꯟꯊꯣꯛꯑꯒꯗꯤ ꯌꯦꯟꯗꯤ ꯂꯣꯏ
ꯑ ꯑꯗꯨ ꯃꯣꯏꯅ ꯀꯩꯗ ꯃꯤ ꯇꯧꯔꯛꯇꯅꯕꯅꯦꯕ
ꯍꯣꯏ ꯍꯣꯏ ꯍꯣꯏ ꯍꯣꯏ ꯆꯦꯛꯀꯤ ꯌꯨꯝ ꯁꯥꯕ ꯃꯤꯗ ꯆꯦꯛꯀꯤ ꯌꯨꯝ ꯁꯥꯕꯁꯤꯕꯨ ꯀꯃꯥꯏꯅ ꯇꯧꯒꯦ ꯍꯪꯉꯗ ꯑꯁ ꯄꯩꯁꯥ ꯃꯌꯥꯝ ꯆꯪꯃꯅꯤ ꯁꯥꯔꯨꯅꯨꯗꯤ ꯍꯥꯏ ꯁꯥꯔꯨꯅꯨꯗꯤ ꯍꯥꯏꯔꯗꯤ ꯃꯣꯏꯗꯤ ꯑꯗꯨꯝ ꯃꯊꯛꯀꯤ ꯑꯗꯨꯝ ꯍꯥꯞꯀꯠꯄ ꯂꯦꯞꯇꯦꯗꯅ
ꯎꯝ
ꯆꯞ ꯃꯥꯟꯅꯩꯕꯥꯅ ꯑꯗꯨꯝ ꯍꯥꯏ ꯑꯗꯨꯒ ꯆꯞ ꯃꯥꯟꯅꯩ ꯃꯤꯖꯦ ꯀꯔꯕꯥꯔ ꯑꯃ ꯆꯦꯖꯟꯕ ꯀꯥꯟꯗ ꯑꯗꯨꯝ
ꯄ꯭ꯔꯣꯐꯤꯠꯇꯣ ꯍꯥꯏꯗꯤ ꯃꯥ ꯃꯊꯟꯇ ꯂꯩꯕꯒ ꯃꯤ ꯑꯅꯤ ꯑꯍꯨꯝ ꯇꯧꯁꯜꯂꯛꯄ ꯊꯣꯛꯄꯒ ꯃꯊꯟꯇ ꯂꯩꯕꯗꯨꯒꯤ ꯄ꯭ꯔꯣꯐꯤꯠꯇꯨꯅ ꯍꯦꯟꯗꯣꯏꯅꯦ
ꯃꯥꯅꯦ ꯀꯥꯟꯅꯗꯦꯗꯤ ꯍꯥꯏꯅꯤ ꯑꯗꯣ ꯑꯩꯈꯣꯏ ꯏꯃꯥꯟꯅꯕ ꯑꯃ ꯀꯔꯤꯒꯤ ꯃ ꯌꯥꯝꯥꯕ ꯃꯥꯏ ꯎꯨꯕꯩꯗꯣ ꯑꯍꯥꯟꯕ ꯇꯌꯥ ꯍꯣꯏ ꯇꯧꯕ ꯀꯥꯟ ꯃꯥꯔ ꯄꯤꯌ ꯀꯥꯟꯅꯗꯦ ꯍꯥꯏ ꯑꯁꯣꯗ ꯍꯣꯡꯗꯣꯛꯀ ꯗꯩꯗꯤ ꯃꯥ ꯍꯧꯖꯤꯛ ꯂꯧ ꯂꯩꯕꯅꯦ ꯂꯝꯕꯨ ꯂꯩꯕꯅꯦ ꯄꯪꯇꯧ ꯑꯗꯨ ꯂꯣꯏ ꯇꯧꯔꯤꯗꯨꯅꯤ ꯑꯗꯨꯗꯤꯇ ꯑꯩꯈꯣꯏꯁꯨ ꯄꯣꯂꯩꯇ ꯂꯩꯔꯤꯗꯨꯅꯦ ꯀꯨꯏꯗ꯭ ꯀꯨꯏꯗ꯭ꯔꯒꯁꯨ ꯑꯣꯔꯗꯔ ꯆꯠꯄꯩ ꯃꯈꯥ ꯄꯣꯜꯂꯦ ꯁꯤꯗꯤ
ꯎ ꯃꯥꯏ ꯁꯪꯒꯒꯤ
ꯁꯪꯒ ꯄꯪꯒ ꯂꯩꯇꯦ ꯁꯤꯗꯩꯗ ꯑꯣꯗꯔ ꯆꯠꯄꯒꯤ ꯃꯈꯥ ꯄꯣꯜꯂꯤ
ꯑꯥ ꯃꯥꯏ ꯃꯥꯏ ꯃꯤ ꯀꯌꯥꯝ ꯊꯝꯃꯤꯅꯣ ꯃꯥꯒꯤꯅ
ꯃꯥꯏ ꯃꯤ ꯑꯅꯤ ꯑꯍꯨꯝ ꯁꯨꯔꯝꯒꯅꯤ ꯑꯩꯁꯨ ꯁꯨꯕ ꯁꯨꯔꯗꯤ ꯃꯤ ꯑꯗꯨꯝ ꯁꯨꯕ ꯑꯗꯨꯝ ꯌꯥꯅꯤꯕ ꯑꯉꯥꯡ ꯑꯅꯧꯕꯁꯤꯡꯁꯤꯅ ꯑꯗꯨꯝ ꯇꯥꯛꯄꯤꯔ ꯇꯝꯕꯤꯔꯒ ꯑꯗꯨꯝ ꯁꯨ ꯐꯨꯕ ꯑꯗꯨꯝ ꯍꯩꯅꯤꯗ ꯑꯗꯩ ꯀꯅꯥ ꯀꯅꯥ ꯁ꯭ꯋꯥꯏꯗ ꯑꯗꯨꯝ ꯍꯥꯟꯅ ꯁꯨꯔꯝꯕꯁꯤꯡꯁꯤ ꯁꯨꯨ ꯍꯥꯏꯕ ꯌꯥꯅꯤ ꯑꯗꯨ ꯒꯤ ꯑꯩꯈꯣꯏꯅꯁꯨ ꯂꯣꯏꯅ ꯀꯥꯡꯊꯣꯟ ꯎꯄꯨ ꯂꯣꯏꯅ ꯁꯨꯕ ꯍꯩꯕꯅꯤꯅ ꯋꯥꯔꯤꯅꯤ ꯑꯩꯈꯣꯏ ꯍꯧꯖꯤꯛ ꯄꯣꯠ ꯍꯦꯛ ꯊꯝꯃꯒ ꯑꯩ ꯄꯣꯠ ꯊꯥꯥꯁꯤ ꯑꯃꯗ ꯑꯣꯗꯔ ꯂꯩꯅꯤ ꯍꯥꯏꯕ ꯂꯩꯇꯕꯅꯤꯅꯅꯦ
ꯑꯥ
ꯑꯩꯅ ꯑꯗꯨꯝ ꯇꯦꯠ ꯇꯦꯠ ꯇꯦꯠ ꯁꯨꯕ ꯃꯇꯝꯗ ꯑꯗꯨꯝ ꯄꯣꯠ ꯁꯦꯠ ꯑꯃꯅꯤ ꯍꯥꯟꯅ ꯁꯨꯗꯣꯛꯑ ꯊꯝꯃꯒ
ꯑꯣ
ꯃꯤ ꯍꯥꯏꯗꯤ ꯁꯨꯖꯒꯦ ꯍꯥꯏꯕ ꯃꯤ ꯑꯗꯨꯝ ꯇꯞꯅ ꯇꯞ ꯇ ꯇ ꯌꯣꯛꯈꯠꯄꯤꯕ ꯌꯥꯏ ꯀꯩꯁꯨ ꯀꯥꯏꯗꯦꯕ
ꯇꯞ ꯇꯞꯅ ꯌꯣꯛꯈꯠꯂꯒ ꯅꯪꯁꯨ ꯐꯪꯍꯧꯔꯅꯤ ꯑꯗꯒꯤ ꯇꯝꯃꯤꯕ ꯃꯤ ꯒꯩꯗꯨꯁꯨ ꯍꯩꯍꯧꯔꯅꯤ
ꯎꯝ ꯍꯥꯏꯗꯤ ꯃꯣꯏꯁꯨ ꯑꯗꯨꯝ ꯇꯝꯅ ꯇꯝꯅ ꯑꯗꯨꯝ ꯁꯨꯖꯕ ꯑꯗꯨꯝ ꯌꯥꯏꯗꯅ ꯑꯗꯨꯒ ꯍꯌꯦꯡ ꯑꯣꯔꯗꯔ ꯆꯤꯟꯖꯜꯂꯛꯑꯀꯥꯟꯗꯗꯤ ꯑꯣꯗꯔꯗꯣ ꯃꯌꯥꯝ ꯑꯃ ꯂꯩꯔꯦ ꯍꯥꯏꯗꯤ ꯁꯝꯅ ꯍꯥꯏꯔꯕꯗ ꯅꯪꯅ ꯑꯗꯣꯝꯗ ꯑꯩꯈꯣꯏ ꯗꯗꯥꯒꯤ ꯁꯨꯃꯥꯏꯅ ꯅꯪ ꯕꯤꯀꯣꯏ ꯃꯃꯥꯟꯅꯕ ꯀꯅꯥ ꯀꯅꯥ ꯇꯧꯔ ꯀꯥꯟꯗ ꯏꯏꯒꯤ ꯎꯁꯪ ꯍꯥꯡꯕꯅꯦ ꯅꯣꯏ ꯅꯆꯟ ꯅꯆꯦ ꯁꯤꯡ ꯂꯨꯍꯣꯡ ꯈꯣꯡꯗꯣꯡꯕꯒꯤ ꯅꯣꯏ ꯈꯪꯅꯁꯤꯟ ꯆꯥꯟꯅꯕ ꯍꯥꯏꯗꯤ ꯎꯁꯪꯒꯤ ꯍꯥꯏꯁꯦ ꯁꯝꯅ ꯍꯥꯏꯔꯕꯗ ꯃꯃꯥꯟꯅꯕꯅ ꯈꯪꯅꯔꯤꯕ ꯅꯨꯄꯤꯗꯨꯒꯤ ꯄꯣꯠ ꯑꯋꯨꯟꯄꯣꯠ ꯐꯥꯎꯕꯗ ꯑꯦ ꯁꯨꯃꯥꯏꯅ ꯑꯩꯈꯣꯏ ꯏꯃꯥꯟꯅꯕꯒꯤ ꯃꯕꯥꯏꯒꯤ ꯂꯩꯕꯅꯦ ꯑꯗꯨꯗꯒꯤ ꯆꯠꯂꯣ ꯈꯔꯖꯨꯝ ꯌꯦꯡꯉꯛꯀꯅꯤ ꯍꯥꯏꯕꯅꯤ ꯄꯣꯠ ꯆꯦꯛꯁꯤꯟꯅ ꯇꯧꯔꯛꯀꯅꯤ ꯍꯥꯏꯔꯒꯁꯨ ꯑꯗꯨ ꯑꯗꯨꯝ ꯃꯊꯥꯡꯅꯤꯅ ꯂꯥꯛꯇꯣꯏꯁꯦ
ꯑꯥ
ꯁꯥꯏꯗꯤ ꯑꯠ ꯃꯃꯥꯟꯅꯕꯅꯦꯅ ꯅꯦꯄꯥꯜꯗꯩꯗꯤ ꯂꯥꯛꯑꯔꯣꯏ ꯃꯦꯒꯂꯌꯥꯗꯩꯗꯤ ꯂꯥꯛꯑꯔꯣꯏꯗꯅ ꯃꯅꯤꯄꯨꯔ ꯃꯅꯨꯡꯗ ꯂꯩꯕ ꯃꯃꯥꯟꯅ ꯁꯤꯗꯤ ꯎꯁꯪꯒꯤꯗꯤ ꯑꯩ ꯑꯩ ꯃꯥꯏ ꯃꯥꯏ ꯁꯪꯒ ꯄꯪꯒꯅꯦꯕ ꯑꯗꯨꯝ ꯑꯣꯏꯅꯗꯣꯏꯁꯦ ꯍꯥꯏꯗꯤ ꯕꯤꯀꯣꯅꯁꯨ ꯑꯦ ꯑꯩꯈꯣꯏ ꯏꯚꯥꯏꯒꯤ ꯂꯩꯕꯅꯦ ꯁꯨꯃꯥꯏꯅ ꯋꯥꯡꯖꯤꯡꯗꯅꯦ ꯑꯗꯨꯝ ꯍꯥꯏ ꯢꯕ ꯢꯕ ꯏꯕꯥꯏꯗꯣ ꯑꯗꯨꯝ ꯌꯦꯡꯉꯒ ꯄꯤꯔꯛ ꯄꯣꯠꯆꯩ ꯐꯖꯅ ꯆꯦꯛꯁꯤꯟꯅ ꯇꯧꯔꯛꯀꯅꯤ ꯃꯌꯥꯝꯗꯩꯁꯨ ꯑꯗꯨꯝ ꯀꯩꯅꯣ ꯇꯧꯔꯣꯕ ꯅꯥꯟꯅ ꯄꯤꯔꯛꯀꯅꯤ ꯌꯦꯡꯉꯣ ꯏꯕꯥꯏꯒꯤ ꯃꯅꯥꯛꯇ ꯆꯠꯂꯣ ꯋꯥꯔꯤ ꯁꯥꯟꯅꯧ ꯅꯟꯗ ꯍꯥꯏꯗꯤ ꯃꯇꯨꯒꯤ ꯑꯣꯏꯔꯁꯨ ꯑꯗꯨꯝ ꯊꯥꯔꯛꯇꯣꯏꯅꯦꯕ ꯃꯤ ꯑꯢꯁꯦ ꯍꯥꯏꯗꯤ ꯀꯥꯟꯅꯕꯗꯣ ꯈꯨꯗꯣꯡꯆꯥꯕꯗꯣ ꯈꯤꯇꯪ ꯄꯣꯠ ꯑꯃ ꯋꯥꯔꯤꯅꯤ ꯃꯃꯥꯏ ꯑꯃ ꯍꯥꯏꯗꯤ ꯂꯨꯄꯥ ꯂꯤꯁꯤꯡ ꯇꯔꯥ ꯁꯦꯞ ꯑꯣꯏꯕ ꯍꯥꯏꯁꯦ ꯃꯅꯤꯄꯨꯔ ꯃꯅꯨꯡ ꯆꯨꯞꯅ ꯒꯥꯔꯤ ꯊꯧꯔ ꯊꯤꯕ ꯀꯥꯟꯗ ꯂꯨꯄꯥ ꯂꯤꯁꯤꯡ ꯑꯅꯤꯒꯤ ꯊꯥꯎ ꯆꯥꯗꯧ ꯅꯠꯇꯦꯕ
ꯎꯝ
ꯑꯗꯣ ꯂꯨꯄꯥ ꯂꯤꯁꯤꯡ ꯇꯔꯥꯇꯪ ꯁꯦꯞ ꯑꯣꯏꯔꯛꯄ ꯑꯗꯒꯤ ꯇꯔꯥꯉꯥꯇꯪ ꯁꯦꯞ ꯑꯣꯏꯔꯛꯄ ꯍꯥꯏꯖꯦ ꯐ꯭ꯔꯤꯖ ꯑꯃꯗꯤ ꯋꯥꯁꯤꯡ ꯃꯦꯆꯤꯟ ꯑꯃꯗꯤ ꯑꯗꯨꯝ ꯂꯩꯕ ꯀꯣꯟꯅꯩꯗꯅ
ꯍꯣꯅꯦ ꯑꯗꯣ ꯑꯗꯨ ꯁꯦꯞꯇꯣ ꯄꯤꯊꯣꯛꯈꯤꯕꯗ ꯇꯥꯅ ꯄꯤꯊꯣꯛꯄꯗ ꯃꯥꯡꯖꯕꯁꯨ ꯂꯩꯇꯦꯕꯀꯣ ꯈꯔ ꯁꯦꯟꯗꯣꯡꯒꯤ ꯑꯗꯨꯝ ꯂꯩꯔꯤꯅꯦꯕ
ꯁꯦꯟꯗꯣꯡ ꯄꯣꯠ ꯁꯦꯟꯗꯣꯡꯗꯤ ꯂꯣꯏ ꯂꯩꯔꯤ ꯄꯣꯠꯅꯤꯗꯅ ꯍꯥꯏꯗꯤ ꯑꯩꯈꯣꯏꯅ ꯑꯩꯅ ꯈꯜꯂꯤꯁꯤꯅ ꯑꯗꯨꯃꯥꯏꯅ ꯎꯒꯤ ꯄꯣꯠꯁꯨ ꯑꯗꯨꯝ ꯁꯨꯔꯦ ꯍꯧꯖꯤꯛꯀꯤ ꯑꯣ ꯀꯩꯅꯣꯗꯣ ꯃꯣꯗꯨꯂꯔ ꯀꯤꯠꯆꯟꯒꯤ ꯑꯩꯈꯣꯏꯒꯤ ꯀꯤꯠꯆꯟ ꯁꯨꯕ ꯑꯗꯒꯤ ꯋꯥꯔꯗ꯭ꯔꯣꯞ ꯔꯨꯝ ꯑꯇꯦꯁ ꯇꯧꯔꯒ ꯂꯩꯕꯗꯣ ꯑꯗꯨꯁꯨ ꯂꯣꯏꯅ ꯑꯗꯨꯅ ꯍꯦꯟꯅ ꯀꯣꯝꯃꯤꯅ ꯅꯣꯏ ꯎ ꯁꯨꯕꯗꯒꯤ ꯑꯗꯨꯁꯨ ꯑꯗꯨꯝ ꯁꯨꯔꯒꯦ ꯑꯩꯅ ꯁꯨꯔ ꯁꯨꯔꯦ ꯁꯨꯗꯔꯁꯨ ꯃꯤ ꯊꯥꯗꯣꯛꯑꯒ ꯁꯨꯒꯦ ꯑꯩꯅ ꯈꯜꯂꯤꯁꯦ ꯑꯩꯈꯣꯏ ꯁ꯭ꯋꯥꯏꯗ ꯑꯗꯨꯝꯕꯗꯤ ꯇꯝꯃꯣꯏꯒꯦ ꯇꯧꯕ ꯑꯗꯨꯝꯕꯩ ꯇꯝꯃꯨꯕ ꯃꯇꯝꯗ ꯃꯤ ꯑꯁꯤ ꯃꯤꯅꯦꯕ
ꯑꯥ
ꯑꯗꯨꯗꯨꯅ ꯊꯣꯛꯈꯤꯗꯧꯅꯤꯅ ꯑꯩꯅ ꯑꯇꯣꯞꯄ ꯂꯝꯗꯒꯤ ꯃꯤ ꯊꯝꯃꯒ ꯁꯨꯒꯦ ꯍꯥꯏꯗꯤ ꯎꯁꯪ ꯍꯥꯡꯉꯣꯏꯗꯧꯕ ꯃꯤ ꯊꯝꯃꯒ ꯁꯨꯒꯦ ꯇꯧꯕ ꯑꯗꯨꯝꯕꯗꯨꯅ
ꯍꯣꯏ ꯑꯗꯨ ꯑꯗꯨ ꯈꯪꯗ꯭ꯔꯗꯤ ꯃꯣꯏꯒꯤ ꯑꯃꯨꯛ ꯍꯥꯡꯗꯣꯔꯛꯇꯣꯏꯅꯦꯕ
ꯍꯣꯏ ꯍꯣꯏ ꯍꯣꯏ ꯃꯤꯇ꯭ꯔꯤꯗꯨ ꯊꯝꯃꯦꯅ ꯍꯥꯏꯗꯤ ꯍꯧꯖꯤꯛ ꯄꯣꯠ ꯁꯝꯃꯦꯕ ꯕꯣꯠꯀꯤ ꯁꯨꯕꯗꯗꯤ ꯑꯗꯨꯝ ꯃꯤꯁꯇ꯭ꯔꯤ ꯊꯝꯃꯒ ꯃꯤꯁꯇ꯭ꯔꯤꯁꯤꯡꯗꯣ ꯀꯧꯔ ꯀꯧꯔꯒ ꯁꯨꯍꯟꯕꯗꯦ ꯃꯣꯏ ꯇꯨꯝꯐꯝ ꯆꯥꯐꯝ ꯁꯦꯝꯕꯤꯔꯒ ꯆꯥꯎꯋꯦ ꯆꯥꯎꯋꯦ ꯃꯣꯏꯗꯤ ꯎꯄꯨ ꯑꯝꯗ ꯂꯨꯄꯥ ꯂꯥꯛ ꯎꯄꯨ ꯑꯃꯗꯅꯦ ꯃꯣꯏ ꯃꯃꯥꯏ ꯇꯦꯟ ꯐꯦꯁꯇꯣ ꯑꯗꯨꯝꯗ ꯂꯨꯄꯥ ꯂꯥꯛ ꯑꯅꯤ ꯍꯦꯜꯂꯦ ꯂꯣꯏꯅ ꯑꯗꯨ ꯄꯣꯠꯇꯤ ꯑꯗꯨꯗꯗꯤ ꯑꯗꯨꯗꯗꯤ ꯌꯥꯝ ꯆꯪꯗꯦ ꯅꯪ ꯁꯦꯀꯤꯅ ꯑꯩꯉꯣꯟꯗ ꯑꯗꯨꯒꯤ ꯍꯥꯏꯗꯣ ꯎꯅ ꯁꯨꯕꯒ ꯑꯗꯨꯅ ꯁꯨꯕꯒꯗꯤ ꯑꯗꯨꯅ ꯁꯨꯕꯗ ꯑꯩꯉꯣꯟꯗ ꯄꯣꯠ ꯆꯪꯗꯕ ꯌꯥꯝ ꯍꯦꯜꯂꯤ ꯃꯤꯁꯇ꯭ꯔꯤ ꯈꯨꯠꯁꯨꯃꯟꯖꯨ ꯂꯨꯄꯥ ꯂꯤꯁꯤꯡ ꯀꯨꯟꯒ ꯅꯤꯊꯣꯏ ꯍꯨꯝꯗꯣꯏ ꯀꯨꯟꯃꯔꯤ ꯀꯨꯟꯃꯉꯥꯅ ꯑꯗꯨꯝ ꯌꯥꯔꯦ ꯂꯣꯏꯔꯦ
ꯑ ꯑꯗꯨ ꯇꯧꯕꯅ ꯐꯔꯦꯅꯦ ꯑꯗꯨꯗꯤ ꯃꯥꯒꯤꯗꯣ
ꯍꯣꯏ ꯍꯣꯏ ꯑꯗꯨ ꯄꯣꯠꯇꯣ ꯂꯨꯄꯥ ꯂꯤꯁꯤꯡ ꯅꯤꯐꯨ ꯌꯥꯡꯈꯩ ꯂꯤꯁꯤꯡ ꯅꯤꯐꯨ ꯌꯥꯡꯈꯩꯃꯨꯛꯀ ꯂꯧꯔ ꯂꯩꯔꯨꯔꯦꯗꯅ
ꯑꯥ
ꯑꯗꯨ ꯃꯣꯏ ꯈꯨꯠꯁꯨꯃꯟꯗꯨꯒ ꯄꯤꯔꯦꯗꯅ ꯑꯗꯨꯗꯨꯒ ꯈꯨꯠꯁꯨꯃꯟꯗꯨ ꯄꯤꯗ ꯑꯩꯅ ꯁꯨꯨꯔꯁꯨ ꯌꯥꯏꯌꯦ
ꯑꯥ
ꯑꯗꯣ ꯑꯩꯈꯣꯏꯅ ꯁꯨꯨꯗꯣ ꯃꯣꯏ ꯂꯥꯏꯊꯣꯛꯈꯤꯗ꯭ꯔꯥ ꯑꯅꯤ ꯃꯤ ꯃꯌꯨꯝꯗ ꯁꯨꯕ ꯀꯥꯟꯗ ꯑꯦ ꯃꯕꯨꯡꯗꯨꯃꯛꯅ ꯁꯨꯏ ꯍꯥꯏꯕꯗꯤ ꯐꯖꯗꯦ ꯍꯥꯏꯕꯒꯤ ꯑꯦ ꯃꯤ ꯊꯥꯔꯛꯑꯒ ꯁꯨꯏ ꯍꯥꯏꯕꯗꯨꯅ ꯈꯤꯇꯪ ꯂꯨꯝꯃꯦ ꯍꯥꯏꯕꯒꯤ ꯋꯥꯅꯤ
ꯍꯣꯏ ꯃꯥꯅꯁꯨ ꯄꯥꯝꯖꯕ ꯍꯣꯡꯁꯨ ꯍꯣꯡꯕ
ꯍꯣꯡ ꯍꫭꯡꯉꯦ ꯑꯗꯨ ꯂꯨꯄꯥ ꯂꯤꯁꯤꯡ ꯌꯥꯡꯈꯩ ꯍꯨꯝꯐꯨꯅ ꯑꯗꯨꯝ ꯀꯣꯟꯅꯔꯅꯤ ꯃꯥꯏ ꯑꯗꯨ ꯁꯦꯠꯇꯨꯝꯗꯗꯤ ꯀꯨꯠꯁꯨꯃꯡꯒ ꯀꯩꯒ ꯌꯥꯎꯔ ꯂꯥꯛꯑꯝ ꯁꯨꯡꯌꯧ ꯌꯧꯔꯣꯏ ꯑꯗꯨ ꯆꯟꯕꯨ ꯆꯠꯂꯨꯔꯒꯗꯤ ꯃꯤ ꯑꯗꯨꯗ ꯆꯠꯂꯨꯕ ꯃꯇꯝꯗ ꯑꯃꯅ ꯑꯃ ꯂꯥꯛꯅ ꯑꯗꯨ ꯍꯌꯦꯡ ꯇꯨꯡ ꯀꯣꯏꯅ ꯁꯤꯖꯤꯟꯅꯕ ꯌꯥꯕ ꯀꯩꯗꯧꯕ ꯑꯗꯨꯒꯤ ꯑꯩꯅ ꯈꯟꯕꯒꯤ ꯋꯥꯅꯤ ꯑꯗꯣ ꯃꯣꯏꯅ ꯄꯤꯌꯣ ꯍꯥꯏꯔꯁꯨ
ꯃꯥꯅ ꯑꯗꯨ ꯄꯥꯝꯕꯅꯤꯅ ꯑꯗꯨ ꯑꯣꯏꯅ ꯄꯤꯕꯤꯈ꯭ꯔ ꯂꯣꯏꯔꯦ ꯍꯣꯏ ꯑꯗꯣ ꯑꯩ ꯍꯣꯔꯦꯟ ꯑꯃꯨꯛ ꯆꯥꯛ ꯑꯃꯨꯛ ꯂꯣꯏꯁꯤꯜꯂꯒ ꯑꯃꯨꯛ ꯇꯧꯔꯛꯑꯒꯦꯀꯣ ꯑꯃꯨꯛ ꯊꯝꯃꯒꯦ
ꯑꯣ ꯍꯣ ꯊꯝꯃꫭ ꯊꯝꯃꫭ
ꯊꯝꯃꯒꯦꯀꯣ ꯍꯣꯔꯦꯟ ꯑꯃꯨꯛ ꯁꯥꯟꯅꯔꯖꯦ
ꯗꯝ ꯗꯝ ꯎꯝ
ꯎꯝ